ꯑꯣ
ꯍꯜꯂꯣ
ꯊꯥꯕꯣ
ꯇꯥꯔꯦ ꯇꯥꯔꯦ ꯀꯩꯗꯧꯔꯝꯃꯤꯅꯣ
ꯑꯁ ꯁꯨꯝ ꯍꯐꯝꯝꯕꯅꯤ ꯅꯪꯗꯤ
ꯑꯁ ꯁꯤꯄꯝꯕꯅꯦ ꯐꯦꯟ ꯁꯥꯏꯌꯦꯅ ꯄꯨꯡ ꯃꯈꯥꯗ ꯁꯨꯝ ꯐꯦꯟ ꯌꯥꯏꯔꯒ ꯀꯩꯅꯣ ꯇꯧꯔꯤ
ꯑꯣ ꯕꯩꯕꯣ ꯅꯣꯏ ꯂꯝꯗꯣ ꯏꯁꯇꯦ ꯍꯣꯝ ꯏꯁꯇꯦꯒ ꯂꯩꯔꯤꯗꯣ ꯑꯝꯇ ꯄꯨꯔꯒ ꯑꯝꯇꯗꯤ ꯆꯠꯍꯟꯕ ꯌꯥꯏꯃꯤ ꯐꯤ ꯊꯧꯕ ꯈꯇ ꯇꯝꯕꯤꯗꯅ
ꯑꯩꯅ ꯆꯠꯂꯁꯦ ꯍꯥꯏꯔꯦ ꯑꯍꯜꯗ ꯁ꯭ꯋꯥꯏꯗꯤ ꯍꯥꯏꯔꯛꯇꯦ ꯄ꯭ꯔꯕꯤꯟ ꯍꯣꯏ ꯍꯧꯖꯤꯛ ꯅꯣꯡꯃꯃ ꯎꯝ ꯅ ꯂꯩꯁꯜꯂꯨꯔꯁꯦ ꯅꯈꯨꯏꯗ ꯂꯩꯇ꯭ꯔꯤꯉꯩꯁꯤꯗ ꯑꯩꯈꯣꯏ ꯖꯒꯤ ꯍ ꯑꯩꯈꯣꯏꯉꯥ ꯑꯩꯈꯣꯏ ꯆꯠꯂꯒ ꯂꯩꯁꯜꯂꯨꯔꯁꯦ ꯍꯥꯏꯔꯒ ꯀꯥꯏꯅꯁꯤꯕ ꯑꯩꯈꯣꯏ ꯆꯠꯂꯒ
ꯅꯩꯕꯗꯨꯅ ꯑꯔꯥꯏꯕꯅꯤꯅꯦ ꯑꯩ ꯍꯤ ꯊꯧꯕ ꯇꯝꯅꯤꯡꯉꯦ
ꯑꯁ ꯍꯤ ꯍꯤ ꯊꯧꯕ ꯍꯩꯔꯛ ꯑꯥ
ꯂꯩꯕꯅ ꯑꯩꯉꯣꯟꯗ ꯍꯥꯏꯃꯦ ꯃꯤ ꯃꯤꯒꯤ ꯅꯨꯄꯥ ꯄꯥꯅ ꯍꯤ ꯊꯧꯔꯒ ꯄꯥꯠꯇ ꯊꯔꯣ ꯊꯕꯥꯠ ꯍꯦꯛꯇꯅ ꯄꯨꯕꯤꯌꯦ ꯅꯪꯕꯨ ꯅꯨꯄꯥ ꯑꯣꯏꯕꯒꯤ ꯀꯔꯤ ꯀꯥꯟꯅꯔꯤꯒꯦꯅꯒ ꯍꯥꯏꯖꯤꯜꯂꯛꯏꯅꯦ
ꯑꯁ ꯑꯣ ꯑꯗꯨꯒꯤꯗ ꯑꯗꯨꯒꯤꯗ ꯑꯨꯛꯇ ꯍꯤ ꯊ
ꯑ ꯑꯩꯅ ꯍꯤ ꯊꯣꯛꯄ ꯍꯩꯇꯔꯤ ꯅꯨꯄꯥ ꯅꯠꯇꯕ꯭ꯔꯥ ꯍꯪꯕ ꯅꯨꯄꯥ ꯅꯠꯇꯦ ꯀꯥꯔ ꯊꯧꯕ ꯕꯥꯏꯛ ꯊꯧꯕ ꯍꯩꯕ ꯈꯛꯇꯅ ꯅꯨꯄꯥꯁꯤꯡꯗꯤ ꯅꯤꯡꯊꯧꯁꯨ ꯍꯩꯒꯗꯕꯅꯤ
ꯑꯁ ꯍꯣꯏ ꯇꯣ ꯊꯤ ꯉꯥꯡꯉꯈ꯭ꯔꯦꯗ ꯎꯝ
ꯕꯥꯏꯛ ꯊꯧꯕ ꯍꯩꯇ꯭ꯔꯤꯉꯩꯅ ꯕꯥꯏꯛ ꯊꯧꯕ ꯍꯩꯇꯕ ꯅꯨꯄꯥꯕꯨ ꯅꯨꯄꯥꯔ ꯍꯥꯏꯕ ꯑꯗꯨꯗꯒꯤꯗꯤ ꯀꯥꯔ ꯊꯧꯕ ꯍꯩꯇ ꯅꯅ ꯀꯥꯔ ꯊꯧꯕ ꯍꯩꯇꯕꯅ ꯅꯨꯄꯥꯕꯨ ꯅꯨꯄꯥꯔ ꯍꯥꯏꯕ ꯑꯗꯨꯗ ꯑꯃꯨꯛ ꯍꯤꯗ ꯑꯃꯨꯛ ꯇꯥꯔꯤꯛꯑꯦ ꯈꯔ ꯂꯩ ꯑꯦꯔꯣꯄ꯭ꯂꯦꯟꯒ ꯍꯥꯏꯔꯛꯈꯤꯗꯣ ꯔꯤꯄꯣꯔꯠꯅꯤꯗ
ꯍꯤ ꯊꯧꯕ ꯂꯥꯏꯕꯅꯤꯅ
ꯄꯥꯏꯂꯣꯠꯀ ꯑꯣꯏꯔꯛꯄꯒꯤ ꯆꯥꯟꯁ ꯀꯌꯥꯝ ꯋꯥꯡꯉꯤ ꯖꯥꯠꯅꯤ
ꯎꯝ ꯑꯣꯏꯗ ꯑꯣꯏꯗ ꯈꯣꯠꯂꯒꯅ ꯌꯦꯠꯇ ꯆꯠꯄꯤ ꯑꯗꯒꯤ ꯑꯣꯄꯣꯖꯤꯠꯅꯤꯗ ꯌꯦꯠꯇ ꯀꯣꯛꯑꯣꯏꯗ ꯈꯣꯠꯂꯒꯅꯦ ꯌꯦꯠꯇ ꯆꯠꯇꯣꯏꯅꯦꯕ ꯍꯤꯤꯁꯦ
ꯑꯥ
ꯑꯗꯨꯒ ꯌꯦꯠꯇ ꯈꯣꯠꯂꯒꯅ ꯑꯣꯏꯅꯗ ꯆꯠꯇꯣꯏꯅꯦꯕ ꯑꯗꯨꯒ ꯆꯨꯝꯅ ꯑꯗꯨꯝ ꯊꯥꯒꯦ ꯍꯥꯏꯔꯒꯅ ꯁꯨꯃꯥꯏꯅ ꯌꯦꯠꯇ ꯈꯣꯠꯀꯦꯔꯥ ꯑꯣꯏꯗ ꯈꯣꯠꯀꯦꯔꯥ ꯆꯨꯝꯅ ꯑꯗꯨꯝ ꯁꯤꯗ ꯍꯣꯟꯒꯗꯕ ꯍꯥꯏꯗꯤ ꯆꯨꯝꯅ ꯑꯗꯨꯝ ꯆꯤꯡꯒꯗꯕ ꯑꯁꯤꯅ ꯍꯣꯜꯂꯒ ꯁꯨꯃꯥꯏꯅ ꯑꯗꯨꯝ ꯑꯗꯨꯒ ꯐꯩꯅ ꯐꯩꯅ ꯍꯥꯏꯗꯤ ꯌꯦꯠ ꯌꯦꯠꯇ ꯆꯠꯀꯦ ꯍꯥꯏꯔꯒꯅ ꯑꯣꯏꯒꯤ ꯑꯣꯏꯗ ꯈꯔ ꯐꯖ ꯍꯣꯟ ꯇꯥꯔꯦ ꯑꯣꯏꯔꯣꯝꯗ ꯆꯠꯂꯅꯤ ꯑꯗꯨꯒ ꯆꯨꯝꯅ ꯑꯗꯨꯝ ꯊꯥꯒꯦ ꯍꯥꯏꯒꯅ ꯆꯨꯝꯅ ꯑꯗꯨꯝ ꯍꯣꯟꯕꯤꯕꯥꯔꯦ ꯀꯩ ꯐꯩꯗꯕꯤꯗ ꯁꯨꯃꯥꯏꯅ ꯆꯨꯝꯅ ꯑꯗꯨꯝ ꯍꯣꯅꯩ
ꯑꯗꯨꯗ ꯑꯩꯈꯣꯏꯒꯤ ꯐꯤꯗꯣ ꯍꯣꯟꯕꯗꯅꯦ ꯍꯛꯆꯥꯡ ꯅꯨꯡꯁꯥꯡ ꯍꯥꯏꯕ ꯈꯣꯠꯄ ꯂꯩꯗꯅ ꯑꯗꯨꯒꯤ ꯀꯟꯇ꯭ꯔꯣꯜꯁꯦ ꯀꯃꯥꯏꯅ ꯇꯧꯒꯅꯤ
ꯍꯥꯏꯕ ꯈꯣꯠꯄꯁꯦ ꯈꯔꯗꯤ ꯑꯗꯨꯝ ꯍꯥꯏꯇꯥꯥꯕꯅꯤꯉꯩꯅ
ꯍꯥꯥ ꯑꯦꯔꯤꯦ ꯅ ꯀꯤꯗꯨꯣ ꯎꯝ
ꯁꯤꯤꯁꯦ ꯇꯣꯡꯕꯗ ꯑꯩꯈꯣꯏꯅ ꯁꯤꯤꯁꯦ ꯍꯥꯏꯔꯤꯅꯦ ꯀꯥꯏꯅ ꯈꯟꯕꯁꯦ ꯐꯤꯁꯦ ꯑꯗꯨꯝ ꯀꯩꯁꯨ ꯇꯧꯗꯕ꯭ꯔꯕ
ꯇꯧꯗꯦꯗ ꯍꯤ ꯑꯦꯝꯗ ꯑꯗꯨꯝ ꯃꯤ ꯑꯍꯨꯝ ꯃꯤ ꯑꯍꯨꯝꯐ ꯇꯣꯡ ꯃꯔꯤ ꯃꯔꯤꯗꯤ ꯈꯤꯇꯪ ꯀꯩꯅꯣ ꯇꯧꯋꯦ ꯑꯍꯨꯝꯕ ꯇꯣꯡꯕꯗ ꯀꯩꯝꯇ ꯇꯧꯗꯦꯗ ꯍꯥꯏꯗꯤ ꯍꯥꯏꯔꯒꯁꯨ ꯀꯩꯁꯨ ꯍꯤꯗꯣ ꯃꯊꯪ ꯂꯥꯎ ꯑꯣꯟꯊꯣꯛꯑꯒꯩꯁꯨ ꯂꯨꯞ ꯂꯨꯞꯄ ꯍꯥꯏꯗꯤ ꯃꯊꯪ ꯂ ꯑꯣꯟꯊꯣꯛꯑ ꯃꯅꯨꯡꯗ ꯂꯨꯞꯜꯂꯣꯏꯁꯨ ꯁꯨꯝ ꯍꯥꯏꯕꯒꯤ ꯋꯥꯅꯦꯕ ꯁꯨꯝ ꯍꯥꯏꯕꯩ ꯀꯤꯖꯕꯩ ꯋꯥꯅꯦ ꯑꯗꯨꯝ ꯃꯊꯥꯀꯥꯟ ꯑꯣꯟꯊꯣꯛ ꯑꯣꯏꯕ ꯍꯤꯗꯣ ꯀꯩꯁꯨ ꯍꯥꯏꯖꯕꯩ ꯋꯥꯅꯤ ꯅꯨꯄꯤꯕꯨꯗꯤ ꯌꯥꯝ ꯀꯤꯕꯅꯦ
ꯅꯪꯗꯤ ꯆꯍꯤ ꯀꯌꯥꯗ ꯍꯤ ꯊꯧꯕ ꯍꯩꯔꯛꯀꯦ
ꯀ꯭ꯂꯥꯁ ꯑꯦꯠ ꯑꯗꯥꯏꯗꯕꯨ ꯍꯩꯔꯛꯑꯦꯗ ꯑꯩꯗꯤ ꯑꯦꯠ ꯅꯥꯏꯟ ꯑꯗꯥꯏꯗꯀꯣ ꯍꯩꯔꯛꯑꯦ ꯑꯗꯥꯏꯗ
ꯑꯗꯨꯒꯤ ꯃꯃꯥꯡꯗꯗꯤ ꯍꯩꯇꯕ
ꯑꯗꯨꯗꯥꯏꯗꯗꯤ ꯍꯩꯔꯛꯇꯦ ꯍꯤꯔꯕꯁꯦꯒ ꯇꯥꯟꯅꯔꯛꯏꯗ ꯑꯩꯈꯣꯏ ꯀꯩꯅꯣꯒꯤ ꯑꯩꯈꯣꯏ ꯑꯩꯈꯣꯏꯗꯒꯤ ꯍꯣꯟꯗꯣꯛꯑꯒ ꯑꯩꯈꯣꯏꯗꯒꯤ ꯁꯨꯈꯣꯏꯗꯥꯏꯗꯣ ꯈ ꯈꯪꯉꯝꯃꯣꯏꯅꯦ ꯑꯍꯟꯗꯤ
ꯅꯣꯏ ꯌꯨꯝꯗꯤ ꯑꯩ ꯆꯠꯂꯨ
ꯎꯝ ꯈꯔ ꯂꯥꯞꯄꯦ ꯍꯤ ꯑꯃꯃꯝ ꯍꯤ ꯑꯃꯃꯝ ꯍꯣꯟꯗꯅꯔꯒ ꯑꯥ ꯊꯣꯡ ꯑꯩꯈꯣꯏ ꯊꯥꯡꯒꯒꯤ ꯊꯣꯡꯕ ꯍꯤ ꯍꯤ ꯂꯝꯖꯦꯜ ꯇꯥꯟꯅ ꯀꯩꯅꯣ ꯍꯤ ꯑꯃꯃꯝ ꯊꯧꯗꯠꯅꯔꯒ ꯑꯩꯈꯣꯏ ꯑꯩꯈꯣꯏ ꯑꯍꯨꯝ ꯃꯔꯤ
ꯎꯝ
ꯑꯗꯣ ꯍꯧꯖꯤꯛꯁꯦ ꯊꯝꯕꯥꯜ ꯁꯥꯠꯄ ꯃꯇꯝ ꯊꯥꯔꯣ ꯁꯥꯠꯄ ꯃꯇꯝꯕꯨ ꯑꯣꯏꯕ ꯃꯥꯜꯂꯤꯅꯦ
ꯑꯣꯔꯦꯟ ꯁꯥꯠꯍꯧꯔꯦ ꯐꯖꯅ
ꯑꯗꯨ ꯎ ꯍꯦꯟꯑꯥꯎ ꯈꯥꯡ ꯂꯥꯛꯄ ꯉꯝꯗ꯭ꯔꯦ ꯅꯣꯏ ꯌꯨꯝꯒꯤ ꯍꯦꯛ ꯀꯨꯝꯊꯥꯔ ꯍꯤ ꯂꯩꯕ꯭ꯔꯣ ꯅꯣꯏ ꯌꯨꯝꯒꯤ
ꯂꯩ
ꯀꯅꯥ-ꯀꯅꯥ ꯍꯣꯜꯂꯤꯒꯦ ꯍꯧꯖꯤꯛ ꯌꯨꯝꯗꯕꯣ
ꯍꯥꯥ
ꯅꯣꯏ ꯌꯨꯝꯗ ꯀꯅꯥ-ꯀꯅꯥ ꯍꯧꯖꯤꯛ ꯄꯨ ꯍꯤ ꯍꯣꯜꯂꯤꯒꯦ
ꯑꯩꯈꯣꯏ ꯕꯥꯗꯤ ꯍꯣꯟꯗ꯭ꯔꯦ ꯑꯩꯈꯣꯏ ꯃꯥ ꯑꯩꯈꯣꯏꯗꯤ ꯍꯤ ꯂꯩꯇ꯭ꯔꯦ ꯌꯣꯟꯊꯣꯛꯈ꯭ꯔꯦ ꯑꯗꯣ ꯑꯩꯈꯣꯏ ꯕꯥꯆꯧ ꯍꯣꯏꯒꯤ ꯍꯤ ꯑꯗꯩ ꯑꯩꯈꯣꯏ-ꯑꯩꯈꯣꯏ ꯃꯊꯛꯀꯤ ꯍꯤ-ꯍꯤ ꯑꯍꯨꯝꯃꯨꯛ ꯂꯩꯒꯨꯝ ꯇꯧꯕꯅꯤ
ꯑꯣ ꯅꯣꯏꯒꯤ ꯑꯗꯨꯝ ꯀꯩꯅꯣꯗ ꯈꯥꯝꯕꯝꯗꯣ ꯅꯣꯏ ꯑꯗꯨ ꯑꯣꯏꯕ
ꯎꯝ ꯑꯈꯣꯏ ꯇꯨꯔꯦꯟ ꯃꯈꯥ ꯌꯨꯝ ꯃꯈꯥꯗꯨꯅ ꯈꯝꯕꯝ ꯑꯣꯏ
ꯑꯗꯨꯒꯤ ꯁꯨꯇꯤ ꯅꯨꯃꯤꯠ ꯑꯃꯗ ꯅꯣꯡꯃꯇꯪ ꯆꯠꯂꯨꯔꯒ ꯃꯥꯔꯛ ꯍꯤꯗꯨ ꯑꯝꯗ ꯊꯧꯗꯣꯛꯄ ꯅꯨꯡꯉꯥꯏꯅꯤꯅꯦ
ꯌꯥꯅꯤ-ꯌꯥꯅꯤ ꯑꯩ ꯅꯨꯄꯤꯖꯨ ꯆꯠꯁꯦ ꯍꯥꯏꯕꯅꯤ ꯆꯪꯒ꯭ꯔꯦ ꯃꯥ ꯐꯖꯥꯅ ꯇꯣ-ꯇꯣꯠ ꯑꯥꯏꯗꯤ ꯅꯍꯥꯃꯨꯛꯇꯤ ꯃꯔꯛ ꯃꯃꯥꯡ ꯆꯍꯤꯗꯤ ꯑꯩꯗꯤ ꯐꯖꯅ ꯇꯣꯡꯍꯟꯕꯤꯕꯅꯤ
ꯎꯝ
ꯅꯣꯡꯃ ꯑꯈꯣꯏ ꯑꯗꯥꯏꯒꯤ ꯍꯥꯏꯔꯤꯅꯦ ꯊꯧꯍꯜꯂꯤꯅꯦ ꯑꯩꯅ ꯑꯃꯨꯛ ꯑꯩꯈꯣꯏ ꯌꯨꯝ ꯃꯅꯥꯛꯄꯀ ꯑꯩꯈꯣꯏ ꯌꯨꯝ ꯃꯅꯥꯛꯄꯒ ꯄꯨꯔꯤꯅꯦ ꯑꯩꯅ ꯅꯣꯡꯃ ꯀꯩꯅꯣ ꯇꯧꯕ ꯃꯤ ꯑꯩꯈꯣꯏ ꯂꯩꯀꯥꯏ ꯑꯩꯈꯣꯏ ꯂꯩꯀꯥꯏꯗꯤ-ꯂꯩꯀꯥꯏꯅꯤ ꯌꯨꯝ ꯊꯣꯡꯒꯥꯟ ꯃꯉꯥ-ꯃꯉꯥ ꯇꯔꯨꯛ ꯀꯥꯟꯅꯔꯒ ꯃꯣꯏꯗ ꯍꯤ ꯇꯣꯡꯕ ꯑꯗꯥ ꯑꯩꯈꯣꯏ ꯁꯥꯏ ꯇꯣꯡ-ꯇꯣꯡꯈꯠꯄꯗꯨꯗ ꯍꯤꯗꯣ ꯀꯩꯅꯣ ꯇꯧꯔꯒ ꯇꯥꯁꯜꯂꯕꯥꯗꯨꯗ ꯑꯩꯅꯖꯨ ꯉꯥꯛꯄ ꯉꯝꯍꯧꯗꯕꯒꯤ ꯑꯗꯥꯏꯗꯤ ꯏꯁꯤꯡꯗꯣ-ꯏꯁꯤꯡꯗ ꯇꯥꯁꯜꯂꯕ ꯑꯊꯦꯟꯕꯗꯅꯦ ꯑꯗꯨꯕꯨꯗꯤ ꯈꯔ ꯀꯩꯅꯣ ꯈ꯭ꯋꯥꯡ ꯋꯥꯏ ꯌꯧꯕ ꯖꯒꯥꯗ ꯑꯗꯣ ꯏꯁꯤꯡꯗꯨ ꯄꯨꯝꯕꯒꯤ ꯏꯁꯤꯡꯗꯨ ꯄꯨꯝꯕ ꯃꯇꯝ ꯅꯦ ꯑꯗꯥꯏ ꯀꯥꯟꯗ ꯑꯁ ꯄꯨꯝꯅꯝ ꯅꯝꯃꯦ ꯃꯁꯥꯗꯣ ꯏꯁꯤꯡ ꯄꯨꯝꯕꯒꯤ ꯍꯧꯖꯤꯛ ꯏꯁꯤꯡꯕꯨꯗꯤ ꯈꯔ-ꯈꯔꯗꯤ ꯄꯨꯝꯍꯧꯔꯤꯅꯤꯗꯣ ꯈꯪꯗꯦ ꯅꯍꯥꯟ ꯆꯠꯄꯩꯗꯣ ꯏꯁꯤꯡ
ꯁꯤ ꯏꯁꯤꯡ ꯄꯨꯝꯕꯖꯤ ꯀꯔꯝ ꯀꯥꯟꯗ ꯐꯥꯒꯦ
ꯈꯔ ꯂꯩꯗꯤ ꯐꯔꯛꯑꯅꯤ ꯅꯍꯥꯟ ꯄ꯭ꯔꯕꯤꯟ ꯍꯣꯏꯒꯤ ꯁꯪꯗ ꯆꯥꯔꯨꯕꯩꯗꯣ ꯃꯣꯏ ꯏꯁꯤꯡ ꯃꯈꯥꯗꯒꯤ ꯆꯤꯡꯈꯠꯂꯒ ꯃꯣꯏ ꯑꯃ ꯀꯩꯅꯣꯗ ꯑꯥ ꯕꯦꯁꯤꯟꯗ ꯏꯁꯤꯡ ꯇꯥꯕꯗꯣ ꯄꯨꯝꯕꯒꯤ ꯀꯩꯅꯣ ꯇꯧꯍꯧꯋꯦꯕ ꯄꯨꯝꯅꯝꯅ ꯅꯝꯍꯧꯋꯤ ꯏꯁꯤꯡ
ꯑꯣ ꯑꯗꯣ ꯄꯥꯠ ꯃꯌꯥꯏꯗꯗꯤ ꯄꯨꯝꯗꯕ꯭ꯔꯥ ꯃꯅꯝ ꯆꯦꯟꯗꯕ꯭ꯔꯥ
ꯈꯔ ꯀꯩꯅꯣ ꯇꯧꯕꯗꯗꯤ ꯆꯦꯟꯗꯕꯁꯨ ꯌꯥꯎꯋꯏ ꯆꯔꯥꯡꯒꯨꯝꯕ ꯐꯨꯝꯗꯤꯒꯨꯝꯕ ꯈꯔ ꯂꯩꯁꯟꯕ ꯖꯒꯥꯗꯗꯤ ꯄꯨꯝꯃꯦ ꯑꯗꯨꯝ ꯈꯔ ꯏꯍꯥꯡ ꯍꯥꯡꯕ ꯖꯒꯥꯗꯗꯤ ꯑꯃꯨꯛ ꯈꯔ ꯐꯩ
ꯑꯗꯣ ꯑꯩꯈꯣꯏꯒ ꯇꯥꯃꯤꯟꯅꯔꯛꯄ ꯁꯤꯗꯥꯝꯗꯣ ꯈꯪꯕ ꯅꯠꯇ꯭ꯔꯣ ꯇꯣꯡꯕ꯭ꯔꯝꯒꯤꯗꯣ
ꯎꯝ ꯃꯁꯛꯇꯤ ꯃꯁꯛꯇꯤ ꯈꯪꯗꯦ ꯑꯗꯣ ꯃꯃꯤꯡꯗꯤ ꯃꯃꯤꯡꯗꯤ ꯇꯥꯔꯦ ꯑꯗꯨꯝ ꯐꯖꯅ ꯃꯁꯛꯇꯣ ꯅꯉꯣꯟꯗ ꯌꯥꯎꯕ꯭ꯔꯣ ꯍꯣꯔꯦꯟ ꯑꯝꯇ ꯊꯥꯔꯛꯎꯅ ꯌꯦꯡꯒꯦ
ꯑꯩ ꯑꯝꯇ ꯊꯤꯔꯛꯀꯦ ꯌꯥꯎꯕ-ꯌꯥꯎꯗꯕ꯭ꯔꯥꯅ
ꯎꯝ ꯃꯃꯤꯡꯕꯨꯗꯤ
ꯅꯠꯇꯦꯗ ꯑꯗꯨꯝ ꯌꯨꯝꯗ ꯑꯗꯨꯝ ꯂꯩꯔꯤ
ꯎꯝ
ꯑꯗꯨꯒꯅꯦ ꯅꯣꯏ ꯑꯗꯨꯒꯤ ꯇꯣꯡꯕ꯭ꯔꯝ ꯑꯗꯣꯝꯗꯒꯤꯗꯤ ꯊꯧꯔꯥꯒ ꯀꯣꯏꯆꯠ ꯆꯠꯂꯨꯔꯦ ꯀꯣꯏꯆꯠ ꯆꯠꯂꯨꯔꯦꯕ ꯃꯣꯏ ꯌꯨꯝ ꯆꯠꯄꯗ ꯑꯗꯣ ꯑꯥ ꯑꯁꯣꯝ ꯃꯌꯥꯏꯗꯒ ꯀꯣꯏꯊꯣꯛꯑ ꯆꯠꯂꯦꯕꯀꯣ ꯂꯥꯞꯅ
ꯎꯝ
ꯃꯤꯒꯤ ꯑꯩꯈꯣꯏꯒꯤ ꯉꯥ ꯅꯝꯕ ꯍꯥꯏꯗꯣꯏꯔꯥ ꯐꯨꯝ ꯀꯛꯊꯠꯂꯒ ꯃꯌꯥꯏꯗ ꯁꯦꯝꯕꯤꯗꯣ ꯑꯗꯨꯒ ꯑꯩꯈꯣꯏꯅ ꯀꯥꯔꯦꯗꯅ ꯑ ꯑꯩꯈꯣꯏꯅ ꯏꯔꯣꯏꯕꯤ ꯁꯥꯟꯅꯔꯦꯕ ꯑꯗꯨꯗ ꯏꯁꯤꯡꯒ ꯃꯅꯝ ꯀꯔꯤꯝ ꯅꯝꯍꯧꯗꯌꯦ
ꯎꯝ ꯑꯗꯨ ꯃꯊꯛꯇꯒꯗꯤ ꯆꯦꯟꯕꯕ ꯌꯥꯝꯃꯤꯅ ꯄꯨꯊꯗꯕꯅꯤ ꯍꯧꯖꯤꯛꯇ ꯁꯤ ꯌꯥꯝꯕꯨꯊꯔꯖ ꯑꯃꯥꯏ ꯄꯨꯊꯥꯏꯗꯝ
ꯄꯨꯨꯊꯗꯦ ꯄꯨꯨꯊꯗꯦ ꯑꯗꯨꯝ ꯂꯦꯞꯄ ꯌꯥꯏ ꯑꯗꯨꯒꯅꯦ ꯑꯗꯨꯒꯤ ꯃꯇꯝꯁꯦ ꯋꯤꯟꯇꯔ ꯃꯇꯝꯅꯦꯕꯀꯣ ꯋꯤꯟꯇꯔ ꯂꯣꯏꯁꯤꯜꯂꯛꯄ ꯍꯥꯏꯗꯨꯔ ꯋꯤꯟꯇꯔ ꯍꯧꯒꯠꯂꯛꯄ ꯍꯥꯏꯗꯨꯔ ꯑꯗꯨ ꯃꯇꯝꯗꯨꯗꯤ ꯆꯠꯈꯤꯕꯅꯦꯕ ꯑꯩꯈꯣꯏꯁꯦ
ꯎꯝ
ꯎꯝ ꯁꯨꯃꯥꯏꯅ ꯖꯟ ꯁ ꯍꯥꯏꯒꯤꯔꯣꯅꯦ ꯃꯇꯝꯗ ꯅꯠꯇꯦ ꯗꯤꯁꯦꯝꯕꯔ ꯗꯤꯁꯦꯝꯕꯔꯒꯤ ꯂꯣꯏꯔꯕ ꯃꯇꯨꯡ ꯁ꯭ꯋꯥꯏꯗꯅꯤꯗ ꯖꯅꯋꯥꯔꯤ ꯐꯦꯕꯋꯥꯔꯤ ꯁ꯭ꯋꯥꯏꯗ ꯑꯣꯏꯗꯣꯏꯔꯣ ꯍꯪꯗꯦ ꯑꯗꯨꯋꯥꯏꯗꯗꯤ ꯏꯁꯤꯡꯗꯣ ꯀꯩꯁꯁꯨ ꯃꯅꯝ ꯅꯝꯍꯧꯗꯦꯕ ꯑꯗꯨꯝ ꯁꯥꯗꯤ ꯁꯥꯏꯕꯀꯣ ꯏꯁꯤꯡ ꯃꯌꯥꯏ ꯊꯧꯕꯗꯣ ꯑꯗ ꯑꯗꯨꯒ ꯑꯗꯨꯝ ꯏꯔꯣꯏꯕ ꯀꯩꯅꯣ ꯁꯥꯕꯅꯤꯅꯀꯣ ꯑꯗꯨꯝ ꯑꯗꯨꯗ ꯑꯄ ꯏꯔꯣꯏꯕꯗꯣ ꯑꯗꯨꯝ ꯀꯩꯝ ꯇꯧꯔꯛꯇꯦꯕ
ꯁꯤ ꯊꯧꯕꯒꯤ ꯅꯨꯡꯉꯥꯏꯕꯁꯦ ꯀꯩꯅꯣꯗ ꯅꯨꯡꯗꯥꯡꯋꯥꯏꯔꯝꯒꯤ ꯅꯨꯡꯁꯥ ꯅꯨꯡꯁꯥ ꯈꯤꯇꯪ ꯅꯦꯝꯊꯔꯛꯄ ꯅꯨꯡꯁꯥ ꯆꯪꯉꯝꯗꯥꯏꯒꯤꯗꯥꯋꯥꯏ ꯀꯥꯟꯗ ꯍꯣꯟꯕꯁꯦ ꯌꯥꯝ ꯅꯨꯡꯉꯥꯏ ꯅꯨꯡꯁꯤꯠ ꯀꯠꯂꯤ ꯏ ꯂꯤꯂꯤ ꯁꯤꯠꯂꯒ ꯌꯥꯝ ꯅꯨꯡꯉꯥꯏ ꯚ꯭ꯌꯨꯗꯣ
ꯑꯗꯨꯝ ꯌꯥꯡꯕ꯭ꯔꯣ
ꯍꯥ
ꯍꯤ ꯈꯛꯇ ꯑꯗꯨꯝ ꯊꯧꯕꯗ ꯌꯥꯡꯈ꯭ꯔꯕ
ꯌꯥꯡꯉꯤ ꯑꯁ ꯍꯣꯏ ꯑꯍꯟꯅ ꯑꯍꯟꯗꯛ ꯈꯜꯂꯤꯁꯤꯦ ꯏꯇꯩꯃꯅ ꯇ꯭ꯔꯦꯗꯤꯁꯅꯦꯜ ꯗ꯭ꯔꯦꯁꯀ ꯁꯦꯠꯂꯒ ꯀꯩꯅꯣ ꯇꯧꯍꯟꯒꯦ ꯁꯤꯅꯤꯅꯦ
ꯇ꯭ꯔꯦꯗꯤꯁꯟꯅꯜ ꯗ꯭ꯔꯦꯁ ꯅꯠꯇ꯭ꯔꯃꯛꯁꯨ ꯁꯨꯝ ꯑꯩꯅꯒ ꯊꯧꯔꯒꯅꯦ ꯃꯥꯅꯒ ꯈꯔꯣ ꯊꯝꯕꯥꯜꯒ ꯍꯦꯛꯄꯗꯣ ꯊꯝꯆꯤꯠ
ꯎ ꯍꯣꯏꯅꯦ ꯋꯥꯔꯤ ꯎꯝ ꯋꯥꯔꯤꯒ ꯇꯧꯗꯅ
ꯎꯝ ꯅꯨꯡꯉꯥꯏꯕ ꯑꯩꯅ ꯍꯣꯜꯂꯒ ꯅꯪ ꯁꯨꯃꯥꯏꯅ ꯂꯣꯛꯇꯥꯛ ꯄꯥꯠꯇꯒ ꯄꯨꯕꯤꯕꯁꯦ ꯀꯥꯏꯅ ꯈꯝꯕ ꯊꯣꯏꯏ ꯋꯥꯔꯤ ꯅꯤꯡꯁꯤꯡꯉꯄ꯭ꯔꯒ ꯀꯥꯏꯅꯒ ꯍꯪꯗꯣꯏꯅꯦꯕ
ꯑ
ꯃꯣꯏꯔꯥꯡꯗ ꯐꯍꯧꯗꯕꯒꯤ ꯂꯥꯏꯕꯛꯅꯤ ꯈꯟꯗꯣꯛꯑꯣꯅ ꯍꯥꯏꯔꯒꯀꯣ
ꯎꯝ
ꯃꯔꯛ ꯃꯔꯛꯇ ꯁꯨꯃꯥꯏꯅ ꯍꯣꯟꯕꯁ ꯅꯠꯇꯅ ꯅꯪꯕꯨ ꯇꯣꯏꯅ ꯍꯤ ꯇꯣꯡꯍꯟꯕꯗꯤ ꯐꯪꯖꯗ꯭ꯔꯦ ꯀꯥꯏꯅ
ꯎꯝ
ꯅ ꯇꯅ ꯔꯣꯃꯇꯛ
ꯑꯍꯟꯁꯦ ꯑꯃꯇ ꯍꯣꯟꯗ꯭ꯔꯤꯕꯕꯨ ꯀꯩꯅꯣ ꯍ
ꯑꯁ ꯍꯣꯜꯂꯤꯦꯃꯦ ꯍꯣꯟꯕ ꯇꯝꯃꯀꯥꯟꯗ ꯑꯩꯈꯣꯏ ꯁꯨꯔꯦꯁꯇꯣ ꯏꯔꯣꯏꯕ ꯁꯨꯔꯦꯁꯅ ꯑꯃ ꯂꯩꯌꯦ ꯏꯃꯥꯟꯅꯕ ꯑꯃ ꯅꯪ ꯈꯪꯉꯔꯕꯏ ꯂꯣꯏꯕ ꯍꯥꯏꯩ ꯍꯥꯏꯌꯦꯅꯅꯦ ꯅꯣꯏ ꯂꯣꯛꯇ ꯍꯧꯖꯤꯛꯀꯤ ꯑꯩꯈꯣꯏꯅ ꯈꯥꯕ ꯃꯐꯝꯗꯨꯗꯅꯦ ꯗꯈ꯭ꯔ ꯃꯥꯆꯦ ꯑꯗꯨꯒ ꯃꯇꯦꯛ ꯑꯃ ꯆꯣꯡꯉ ꯆꯣꯡꯊꯔꯒ ꯃꯇꯦꯛ ꯑꯃ ꯏꯔꯣꯏ ꯆꯠꯈ꯭ꯔꯦ ꯍꯜꯂꯛꯄꯗꯣ ꯍꯜꯂꯛꯄꯗꯣ ꯍꯩꯇꯗꯅ ꯃꯁꯥꯗ ꯂꯨꯞꯈ꯭ꯔꯤꯅꯦꯕ ꯏꯁꯤꯡꯗ ꯑꯗꯩ ꯃꯌꯥꯝ ꯆꯪꯉ ꯆꯣꯡꯊꯔꯒꯀꯣ ꯊꯥꯔꯦꯅꯧꯗ ꯄꯥꯏꯍꯜꯂꯒ
ꯐꯥꯈꯠꯄ ꯌꯧꯒꯅꯤ ꯃꯥꯗꯣ
ꯑ ꯑꯗꯨꯅꯦ ꯍꯤ ꯇꯣꯡꯕꯁꯨ ꯅꯠꯇꯦ ꯏꯁꯤꯡꯗ ꯆꯣꯡꯊꯔ ꯂꯨꯞꯈ꯭ꯔꯤꯅꯦꯃꯤ ꯎ ꯎ ꯎ ꯋꯥꯥꯏꯖ ꯑꯗꯨ ꯃꯌꯥꯝ ꯇꯧꯔ ꯐꯥꯔꯒ ꯄꯨꯈꯠꯂꯦ
ꯎꯝ ꯁꯤꯕꯨ ꯁꯔꯝꯅꯤꯗ
ꯑꯗꯨꯅꯦ ꯑꯗꯨꯒꯤ ꯃꯌꯥꯏꯗꯨꯗꯤ ꯏꯔꯩ ꯀꯜꯂꯦꯕ ꯃꯈꯥꯗꯣ ꯀꯟꯅ ꯆꯦꯂꯦꯕꯗꯣ ꯃꯣꯏ ꯆꯦꯟꯊꯔꯒꯗꯤ ꯌꯦꯡꯉꯨꯉꯦ ꯏꯔꯦꯞ ꯐꯪꯕꯁꯨ ꯅꯠꯇꯕ ꯏꯔꯦ ꯐꯪꯗꯦꯃꯦ ꯑꯩ ꯏꯔꯣꯏꯔꯛꯗꯣ ꯑꯥ ꯊꯈ꯭ꯔꯒꯅꯦ ꯌꯣꯛꯊꯥꯗꯨꯒ ꯐꯅꯌꯥꯝ ꯂꯩꯔꯀꯥꯟꯗ ꯐꯅꯌꯥꯝ ꯆꯪꯉꯀꯥꯟꯗ ꯈꯣꯡ ꯑꯗꯨꯝ ꯇꯥꯏꯌꯦꯕ
ꯎꯝ
ꯑꯗꯨ ꯃꯌꯥꯏꯗꯒꯇꯤ ꯑꯥ ꯌꯧꯅ ꯂꯨꯞꯊꯕꯗꯤ ꯇꯜꯂꯤ ꯀꯤꯁꯦ
ꯎꯝ ꯃꯌꯥꯏꯗ ꯊꯦꯟ ꯊꯦꯟꯕꯁꯨ ꯂꯩꯕꯅꯤꯗ ꯃꯌꯥꯏꯗ ꯑꯩꯈꯣꯏ ꯂꯣꯛꯇꯥꯛ ꯑꯩꯈꯣꯏꯔꯣꯝꯒꯤꯗ ꯉꯥꯏ ꯈꯨꯎꯃꯨꯛꯇꯪ ꯌꯧꯕ ꯂꯩꯌꯦ ꯅꯍꯥꯟꯋꯥꯏ ꯁꯒꯣꯜ ꯀꯥꯡꯖꯩ ꯂꯩꯇꯣꯡ ꯑꯣꯏꯅ ꯂꯩꯔꯝꯃꯦ ꯍꯥꯏꯕ꯭ꯔꯥ ꯀꯩꯅꯣ ꯑꯗꯨꯒꯤ ꯇꯣꯡꯈꯠꯂꯒ ꯊꯂ ꯇꯇ
ꯃꯌꯥꯏꯗ
ꯎꯝ ꯈꯔ ꯃꯌꯥꯏ ꯌꯧꯗ꯭ꯔꯤꯉꯩ ꯑꯗꯨꯋꯥꯏꯗ ꯑꯗꯨꯝ ꯈꯔ ꯈꯨꯃꯨꯛꯇꯪ ꯌꯧꯋꯦꯕ ꯀꯨꯝꯃꯦ ꯍꯥꯏꯕ ꯑꯗꯨꯝ ꯑꯗꯨꯗꯥꯏꯗꯣ ꯈꯔ ꯑꯩ ꯂꯣꯛꯇꯥꯛꯁꯦ ꯍꯥꯟꯅ ꯁꯨꯃꯥꯏꯅ ꯂꯩꯔꯝꯕ ꯅꯠꯇꯦꯗꯅ ꯑꯁ ꯍꯥꯏꯅꯤ ꯍꯥꯟꯅ ꯀꯩꯅꯣ ꯂꯩꯔꯝ ꯏꯁꯤꯡ ꯑꯣꯏꯅ ꯂꯩꯔꯝꯕ ꯅꯠꯇꯦ ꯑꯗꯨ ꯂꯩꯇꯣꯡ ꯑꯣꯏꯅ ꯅꯍꯥꯎꯋꯥꯏ ꯁꯒꯣꯜ ꯀꯥꯡꯖꯩꯥꯟꯅꯔꯝꯃꯦ ꯍꯥꯏꯕ꯭ꯔꯥ ꯀꯩꯅꯣ ꯑꯗꯨꯒꯤ ꯂꯩꯇꯣꯡ ꯑꯣꯏꯅꯩ ꯑꯗꯨꯗꯥꯏ ꯑꯗꯨꯝ
ꯑꯦ ꯐꯣꯟꯗꯨ ꯑꯗꯨꯝ ꯀꯨꯝꯅꯕ꯭ꯔꯣ
ꯀꯨꯝꯕꯗꯤ ꯈ ꯀꯨꯝꯅꯩ ꯇꯜꯂꯤꯗ ꯀꯨꯝꯕꯗꯗꯗꯤ ꯌꯥꯝ ꯀ
ꯑꯗꯣ ꯁꯨꯝ ꯂꯣꯛꯇꯥꯛꯀꯤ ꯈꯈꯔ ꯃꯌꯥꯝꯅꯒ ꯍꯥꯏꯅꯕ ꯁꯁꯥꯏ ꯃꯄꯥꯗꯗꯤ ꯆꯪꯉꯨꯅꯨ ꯈꯣꯠꯂꯨꯅꯨ ꯀꯥꯏꯅꯒ ꯍꯥꯏꯅꯕ ꯃꯐꯝꯒ ꯂꯩꯕ꯭ꯔꯣ
ꯂꯩꯗ ꯑꯗꯩ ꯂꯣꯛꯇꯥꯛꯇꯒ ꯁꯛꯄ ꯌꯥꯗꯕ ꯏꯁꯩꯒ ꯌꯥꯝ ꯂꯩꯕꯅꯤ ꯎꯝ
ꯑꯣ
ꯀꯩꯅꯣ ꯀꯩ ꯁꯩꯅꯣ ꯑꯩꯗꯤ ꯆꯤꯡꯗ ꯁꯥꯠꯄꯤꯅꯤꯗꯣ ꯁꯛꯄ ꯌꯥꯗꯦꯒ ꯍꯥꯏꯅ ꯁꯛꯄ ꯌꯥꯗꯝꯃꯣ ꯃꯄꯥꯟ ꯂꯩ ꯍꯥꯏꯕꯅꯤꯅ ꯂꯣꯛꯇꯥꯛ ꯃꯄꯥꯟꯗ ꯑꯩꯗꯤ ꯁꯤꯡꯒ ꯁꯥꯠꯄꯤꯅꯤ ꯏꯁꯩꯗꯣ
ꯑꯣ
ꯑꯗꯒꯤ ꯄꯨꯛ ꯄꯨꯔꯨꯛ ꯁꯧꯕꯤ ꯌꯥꯝ ꯂꯩꯕꯅꯤ ꯆꯪꯕ ꯌꯥꯗꯕ
ꯎꯝ
ꯑꯃꯥꯡ ꯑꯁꯦꯡ ꯊꯣꯛꯁꯟꯕ ꯌꯥꯗꯕ ꯖꯒꯥ ꯑ ꯂꯩꯔꯦꯟꯗꯤ ꯂꯩꯇꯦꯗ ꯂꯩꯔꯦꯟ ꯂꯩꯇꯕꯒꯤ ꯃꯣꯏ ꯀꯩꯅꯣꯒꯤ ꯎ ꯀꯩꯅꯣꯒꯤꯗꯣ ꯀꯧꯕꯧꯕꯤ ꯂꯥꯏꯒꯤꯗꯣ
ꯑꯥ
ꯑꯗꯨꯗꯒꯤ ꯂꯩꯇ꯭ꯔꯤꯔꯥ ꯈꯪꯗꯦ ꯂꯩꯔꯦꯟ ꯂꯩꯔꯦꯟ ꯂꯩꯕꯒꯤꯗꯤ ꯅꯣꯡꯃꯇ ꯊꯦꯡꯅꯗꯦ ꯅꯣꯛꯇꯇ